ꯍꯣꯏ ꯇꯥꯏꯌꯦꯅꯦ ꯑꯗꯨ ꯑꯦ ꯆꯥꯛ ꯆꯥꯗ꯭ꯔꯤꯌꯦ ꯑꯩꯈꯣꯏ ꯀꯔꯤꯅꯣ ꯇꯧꯔꯒꯥ ꯑ ꯃꯣꯏꯅ ꯉꯁꯤꯗꯤꯀꯣ ꯃꯣꯏꯅ ꯊꯣꯡꯕꯅꯦ ꯀꯔꯤ ꯏꯟꯁꯥꯡ ꯊꯣꯡ ꯍꯣꯡꯕ꯭ꯔꯥ ꯑꯩ ꯍꯪꯁꯨ ꯍꯥꯡꯕꯤꯗ꯭ꯔꯤ
ꯑꯣ ꯑꯦ ꯊꯦꯡꯈ꯭ꯔꯦ ꯑꯩꯈꯣꯏꯗꯤ ꯆꯥꯕ ꯂꯣꯏꯈ꯭ꯔꯦ
ꯑꯣ ꯑꯣ ꯑꯗꯨ ꯇꯨꯝꯕ ꯉꯥꯛꯇ ꯉꯥꯏꯔꯤꯅꯦ ꯑꯗꯨꯗꯤꯀꯣ
ꯑꯥ
ꯇꯥꯏꯌꯦꯀꯣ
ꯑꯥ ꯇꯥꯏꯌꯦ
ꯑꯣ ꯑꯣ ꯑꯁ ꯅꯪꯁꯦ ꯀꯣꯜ ꯄꯥꯏꯗꯕ ꯀꯨꯏꯈ꯭ꯔꯕꯒꯤꯅꯤꯀꯣ ꯃꯤꯁꯤꯗꯤ ꯅꯨꯡꯉꯥꯏ ꯅꯨꯡꯉꯥꯏꯕ ꯄꯥꯎꯅꯔꯒ ꯑꯗꯨꯝ ꯅꯨꯡꯉꯥꯏꯔꯒ ꯂꯩꯕꯅꯦ
ꯑꯩꯁꯨ ꯌꯥꯝ ꯇꯧꯅꯤꯡꯕꯅꯦ ꯑꯗꯣ ꯑꯩ ꯑꯩꯅ ꯑꯗꯨꯝ ꯅꯪꯗꯕ ꯑꯉꯥꯡꯅ ꯑꯃꯨꯛ ꯇꯧ ꯑꯗꯨꯒ ꯑꯥ ꯂꯧꯒꯤ ꯑꯃꯨꯛ ꯇꯧ ꯇꯧꯕꯒꯤ
ꯑꯗꯨ ꯅꯪꯒꯤ ꯑꯉꯥꯡꯗꯣ ꯉꯔꯥꯡꯒꯤ ꯋꯥꯔꯤꯗꯣ ꯀꯃꯥꯏ ꯇꯧꯔꯦ ꯃꯥꯒꯤꯗꯨ ꯑꯃꯨꯛꯀ ꯄꯤꯁꯤꯟꯕ꯭ꯔꯥ ꯅꯠꯇ꯭ꯔꯒ
ꯍꯣꯏ ꯃꯤꯠ ꯅꯥꯏꯠꯗ ꯀꯣ
ꯎꯝ
ꯑꯁ ꯑꯍꯤꯡꯗ ꯇꯨꯝꯗꯦ ꯃꯥꯗꯣ ꯊꯛꯅꯤꯡꯃꯟꯕꯒꯤ ꯄꯨꯡ ꯕꯥꯔꯣ ꯗꯒꯤ ꯄꯨꯡ ꯑꯍꯨꯝ ꯐꯥꯎ ꯃꯁꯦ ꯀꯦꯅꯣ ꯇꯧꯔꯒ ꯂꯩꯈ꯭ꯔꯦꯕꯀꯣ ꯑꯗꯨ ꯐꯣꯔꯃꯨꯂꯥ ꯄꯤꯔꯁꯨ ꯊꯛꯇꯦ ꯑꯗꯨꯒꯤ ꯃꯥꯁꯦ ꯇꯨꯝꯈ꯭ꯔꯦ ꯇꯨꯝꯃꯁꯨ ꯊꯛꯅꯤꯡꯃꯟꯕꯒꯤ ꯃꯥꯒꯤ ꯃꯪꯗꯁꯨ ꯅꯤꯔꯒ ꯂꯩꯔꯦ ꯍꯥꯏꯔꯒ ꯑꯗꯨꯒꯤ ꯑꯩꯗꯣ ꯑꯗꯨꯒ ꯑꯩꯒꯤ ꯀꯩꯅꯣꯗꯨꯁꯨ ꯃꯍꯤꯗꯣ ꯖꯣꯔ ꯖꯣꯔ ꯖꯣꯔ ꯇꯥꯈ꯭ꯔꯦ ꯃꯥꯅ ꯊꯛꯅꯤꯡꯕꯒꯤ ꯑꯗꯣ ꯑꯗꯨꯒꯤ ꯂꯥꯛ ꯃꯊꯟꯇ ꯂꯥꯛꯑꯒꯀꯣ ꯑꯗꯨ ꯑꯩꯗꯣ ꯃꯟꯕꯒꯤ ꯑꯗꯨꯝ ꯄꯤꯈ꯭ꯔꯦ
ꯑꯁ ꯅꯨꯡꯁꯤꯃꯟꯈ꯭ꯔꯦ ꯑꯩꯗꯤ
ꯍꯥꯏ ꯑꯩꯗꯤ ꯉꯔꯥꯡ ꯄꯤꯒ꯭ꯔ‌ꯦ ꯑꯗꯨ ꯉꯁꯤ ꯅꯨꯡꯊꯤꯟꯗꯣ ꯅꯤꯕꯗ ꯅꯤꯕꯗ ꯑꯗꯣ ꯑꯁ ꯈꯪꯗꯦꯅꯦ ꯀꯃꯥꯏꯟ ꯇꯧꯁꯤꯔꯅ
ꯎꯝ ꯑꯗꯨꯅꯦ ꯍꯥꯏꯕ
ꯑꯣ ꯌꯥꯃꯟꯕ
ꯃꯥꯁ‌ꯦ ꯌꯥꯝ ꯑ ꯃꯥꯁꯦ ꯀꯣ ꯃꯤꯕꯨ ꯀꯝꯄꯦꯌꯔ ꯇꯧꯒꯅꯨ ꯃꯣꯏꯒꯤ ꯂꯥꯏꯐꯁꯦ ꯇꯣꯉꯥꯟꯕꯅꯤ ꯑꯩꯈꯣꯏ ꯑꯩꯈꯣꯏꯅ ꯈꯪꯕꯗꯣ ꯕꯦꯁꯅꯦ
ꯍꯣ ꯍꯣ ꯑꯩꯁꯨꯅꯦ
ꯃꯤꯁꯦ ꯌꯥꯝ ꯀꯟꯕ ꯑꯉꯥꯡꯁꯨ ꯂꯩꯕꯅꯦꯕꯀꯣ ꯑꯗꯨ ꯅꯪꯒꯤ ꯑꯉꯥꯡꯁꯦ ꯎꯕꯗꯀꯣ ꯈꯔ ꯁꫭꯟꯕ ꯑꯗꯨꯝ ꯎꯋ‌ꯦꯕ ꯀꯟꯁꯨ ꯀꯥꯟꯔꯝꯒꯅꯤ ꯑꯗꯨ ꯑꯣꯏꯔꯁꯨ ꯀꯣ
ꯑ ꯀꯟꯗꯦ ꯌꯥꯝ ꯁꯣꯜꯂꯦ ꯄꯤꯛꯁꯨ ꯄꯤꯛꯑꯦ ꯌꯥꯝꯅ ꯑ ꯌꯥꯝꯅ ꯃꯥꯕꯨ ꯇ ꯂꯩꯔꯦꯕꯀꯣ ꯃꯥꯁꯦ ꯑꯗꯨꯒꯤ ꯑꯩꯗꯣ
ꯎꯝ ꯀꯣꯚꯔ ꯑꯞ ꯇꯧꯅꯤꯡꯉꯥꯏ ꯀꯣ ꯅꯪꯅ ꯐꯖꯅ ꯆꯥꯎꯀꯣ ꯐꯖꯅ ꯆꯥꯎꯑꯣ ꯊꯛꯁꯨ ꯊꯛꯑꯣ ꯑꯗꯨ ꯃꯦꯜꯒꯨꯝꯕꯁꯨ ꯊꯛꯑꯣ ꯅꯪ ꯑꯗꯨ ꯑꯣꯏꯔꯒ ꯅꯪꯁꯦ ꯌꯥꯔꯅꯤꯕ ꯑ
ꯑꯗꯨ ꯅꯪ ꯉꯁꯤ ꯅꯨꯡꯊꯤꯟ ꯆꯨꯞꯄ ꯌꯨꯝ ꯂꯩꯕ꯭ꯔꯥ ꯅꯠꯇ꯭ꯔꯥ ꯀꯃꯥꯏꯅ ꯇꯧꯕ꯭ꯔꯣ
ꯀꯔꯤ ꯍꯥꯏꯕ ꯑ ꯑꯃꯨꯛꯀ ꯍꯥꯏꯕꯤꯌꯨ
ꯑ ꯌꯨꯝꯗ ꯑꯗꯨꯝ ꯂꯩꯕ꯭ꯔꯣ ꯅꯠꯇ꯭ꯔꯒꯅ ꯀꯗꯥꯏ ꯀꯗꯥꯏ ꯆꯠꯄ꯭ꯔꯣ ꯉꯁꯤꯗꯤ
ꯑꯣ ꯑꯁ ꯉꯁꯤ ꯌꯨꯝꯗ ꯂꯩꯕꯅꯦ
ꯑꯦ ꯑꯩꯗꯤ ꯂꯧ ꯆꯠꯂꯒ ꯑ ꯀꯣꯕꯤ ꯊꯥꯏꯌꯦ ꯀꯣꯕꯤ ꯈꯔ ꯊꯥꯔꯒ ꯈꯔ ꯁꯤꯡꯉꯦ ꯑꯗꯨꯒ ꯑꯗꯨꯃꯥꯏꯅ ꯇꯧꯋꯦ
ꯑꯁ ꯌꯥꯝ ꯐꯩꯅꯦ ꯅꯪꯒꯤ ꯀꯣꯕꯤꯁꯦ ꯌꯦꯡꯅꯤꯡꯉꯦꯀꯣ
ꯑꯁ ꯊꯥꯕ ꯇ ꯉꯥꯏꯔ‌ꯦ ꯈꯖꯤꯛꯇ ꯉꯥꯏꯔꯤ ꯊꯥꯕ ꯑ ꯁꯦꯡꯗ꯭ꯔꯤ ꯇꯪꯈꯥꯏꯁꯨ ꯁꯨꯗ꯭ꯔꯤ ꯊꯥꯕꯗꯣ
ꯑꯣ
ꯑꯗꫭ ꯑꯉꯥꯡ ꯌꯥꯎꯕꯒꯤ ꯊꯕꯛꯁꯨ ꯇꯧꯕ ꯌꯥꯗꯦ ꯑꯉꯥꯡꯅ ꯑꯣꯠꯄꯒꯤ ꯑꯗꯨꯒ ꯑ ꯗꯥꯎꯇꯤꯕꯗꯤ ꯑꯩꯈꯣꯏ ꯂꯧ ꯃꯅꯥꯛꯇꯣ ꯑꯗꯨꯗ
ꯍꯣꯏ
ꯑ ꯈꯣꯏꯅꯤꯡꯊꯧꯗꯣ ꯅꯪ ꯈꯪꯕ꯭ꯔꯥ ꯈꯣꯏꯅꯤꯡꯊꯧ
ꯑꯥ ꯍꯣꯏ
ꯐꯣꯔꯅꯦꯠꯇꯣ ꯑꯗꯨ ꯂꯩꯌꯦ ꯑꯗꯨꯗꯣ ꯀꯤꯕ ꯑꯩꯈꯣꯏꯅ ꯑꯗꯣ ꯑꯩꯈꯣꯏꯕꯨ ꯆꯤꯛꯀꯗ꯭ꯔꯥꯅ ꯑꯗꯨꯒꯤ
ꯎꯝ ꯈꯪꯉꯦ ꯈꯪꯉꯦ ꯑꯗꯨ ꯅꯪ ꯀꯣꯕꯤ ꯊꯥꯕ ꯍꯩꯕꯁꯦ ꯀꯣꯕꯤ ꯃꯥꯒꯤ ꯄ꯭ꯂꯥꯟ ꯊꯥꯕ꯭ꯔꯥ ꯅꯠꯇ꯭ꯔꯒ ꯁꯤꯠ
ꯑꯥ ꯍꯥ ꯁꯤꯠ ꯁꯤꯠꯇꯨꯗꯤ ꯊꯥꯔꯒ ꯆꯔꯥ ꯁꯦꯝꯃꯦꯕꯀꯣ꯫
ꯑꯣ
ꯑ ꯆꯥꯔꯥ ꯁꯦꯝꯕꯗꯣ ꯑꯣꯏꯅ ꯄ꯭ꯂꯥꯟ ꯇꯧꯕ ꯉꯁꯤ ꯁ꯭ꯃꯣꯜ ꯁ꯭ꯃꯣꯜ ꯄ꯭ꯂꯥꯟꯗꯣ ꯑꯗꯨ ꯄ꯭ꯂꯥꯟꯇꯤꯡ ꯇꯧꯕ ꯉꯁꯤ꯫
ꯑꯣ ꯑꯣ
ꯉꯁꯤ ꯅꯣꯡ ꯆꯨꯒꯗ꯭ꯔꯥꯅꯗꯤ ꯄ꯭ꯂꯥꯟꯇꯤꯡ ꯇꯧꯕꯅꯦ ꯑꯗꯨ ꯅꯣꯡ ꯆꯨꯗꯦ ꯑꯃꯨꯛ ꯀꯔꯤꯒꯤꯔꯥ ꯈꯪꯗꯦ꯫
ꯎꯝ ꯅꯨꯡꯗꯤ ꯆꯨꯒꯅꯤꯗ ꯅꯣꯏꯗꯗꯤ꯫
ꯈꯪꯗꯦꯅꯦ ꯑꯌꯨꯛꯇꯤ ꯆꯨꯕ ꯍꯧꯖꯤꯛꯇꯤ ꯆꯨꯗꯦ꯫ ꯑꯣ ꯌꯥꯕꯕꯨꯗꯤ ꯌꯥꯏ ꯑꯗꯨꯕꯨ ꯐꯥꯕꯗꯣ ꯅꯣꯡ ꯆꯨꯕꯅ꯫ ꯍꯦꯟꯅ ꯐꯒꯗ꯭ꯔꯥꯅ꯫
ꯑꯣ ꯍꯣꯏ ꯍꯣꯏ꯫ ꯑꯣꯏꯔꯝꯒꯅꯤ꯫
ꯎꯝ ꯑꯗꯣ ꯅꯪ ꯀꯩꯅꯣ ꯆꯕ ꯐꯪꯈ꯭ꯔꯥꯕ ꯅꯣꯏ ꯑꯥ ꯑ ꯆꯨꯖꯥꯛ ꯊꯣꯡꯕꯒꯨꯝꯕ ꯆꯥꯕ ꯐꯪꯈ꯭ꯔꯥꯕꯣ?
ꯑ ꯑꯌꯥ ꯑꯃꯔꯛ ꯆꯥꯏ ꯑꯩꯅ ꯑꯁꯤ ꯇꯃꯦꯡꯂꯣꯡꯗ ꯂꯩꯕ ꯀꯥꯟꯗꯀꯣ꯫ ꯑꯗꯨ ꯍꯧꯖꯤꯛꯇꯤ ꯑꯁ ꯐꯪꯗꯦꯅꯦ꯫
ꯑ ꯑꯩꯒꯤ ꯑꯩꯒꯤ ꯄꯨꯟꯁꯤꯗ ꯑꯍꯥꯟꯕ ꯉꯁꯤꯅ ꯆꯥꯏꯌꯦ ꯑꯩꯒꯤ ꯑ ꯑꯩꯈꯣꯏ ꯃꯤ ꯑꯃꯅ ꯉꯁꯤ ꯊꯣꯡꯕꯤꯕꯀꯣ꯫
ꯑ
ꯑ ꯑꯩꯗꯤ ꯑꯗꯨꯃꯥꯏꯅ ꯆꯥꯕ ꯌꯥꯏ ꯍꯥꯏꯕꯁꯨ ꯈꯪꯗꯦ ꯑꯗꯨ ꯊꯣꯡꯒ ꯌꯥꯝ ꯍꯥꯎꯔꯝꯃꯦ꯫
ꯑꯠꯆꯥ ꯏꯟꯁꯥꯡꯒꯨꯝꯅ ꯊꯣꯡꯕ?
ꯎꯝ ꯏꯟꯁꯥꯡꯒꯨꯝꯅ ꯊꯣꯡꯕꯤꯏꯅꯦ ꯑꯗꯣ ꯏꯟꯁꯥꯡꯒꯨꯝ ꯊꯣꯡꯕꯗꯣ ꯑ ꯄꯝꯀꯤꯟꯒꯨꯝꯅꯀꯣ ꯂꯣꯏ ꯇꯣꯏꯈꯥꯏꯌꯦ ꯃꯥꯗꯣ꯫
ꯑꯣ
ꯇꯣꯏꯈꯥꯏꯔꯒ ꯊꯥꯎ ꯉꯥꯎꯔꯒ ꯊꯣꯡꯕ ꯑꯗꯨꯝ ꯃ ꯍꯥꯎ ꯀꯩꯅꯣꯝ ꯑꯃ ꯑꯗꯨꯝ ꯍꯥꯎꯋꯦ꯫
ꯑꯣ ꯐꯩꯅꯦ ꯑꯗꯨꯗꯤ꯫ ꯅꯪꯁꯨ ꯑꯗꯨ ꯊꯨꯡꯅꯕ ꯍꯧꯋꯣ ꯑꯩꯈꯣꯏ ꯑꯩꯉꯣꯟꯗ ꯂꯥꯛꯄ ꯀꯥꯟꯗ ꯅꯪꯒꯤ ꯑꯅꯧꯕ ꯗꯤꯁ ꯑꯣꯏꯅ ꯄꯨꯔꯛꯅꯤꯉꯥꯏꯀꯣ꯫
ꯎꯝ
ꯃꯄꯥꯟꯗ ꯂꯨꯍꯣꯡꯕꯁꯦ ꯑꯁꯤꯒꯨꯝꯕ ꯐꯥꯕꯅꯤꯀꯣ ꯁꯤꯒꯨꯝꯕ ꯄꯨꯔꯛꯄ꯫ ꯎꯝ ꯃꯤ ꯃꯤꯅꯁꯨ ꯑꯦꯛꯁꯄꯦꯛ ꯇꯧꯕꯅꯤꯕ꯫ ꯎꯝ
ꯎꯝ ꯁ꯭ꯇꯦꯞꯇꯣ ꯍꯟꯂꯒ
ꯑ ꯍꯣꯏ ꯍꯣꯏ ꯅꯪ ꯑꯩꯈꯣꯏ ꯌꯨꯝꯗ ꯂꯥꯛꯔꯗꯤ ꯑꯥ ꯑꯩꯈꯣꯏ ꯈꯨꯟꯗ ꯂꯥꯛꯔꯗꯤꯀꯣ ꯃꯤꯅ ꯑꯁ ꯅꯪꯒꯤ ꯑ ꯅꯨꯄꯥꯈꯣꯏꯗ ꯀ꯭ꯔꯤ ꯀ꯭ꯔꯤ ꯂꯩꯕ꯭ꯔꯣ ꯅꯣꯏ ꯀ꯭ꯔꯤ ꯀ꯭ꯔꯤꯗ ꯏꯟꯖꯥꯛ ꯏꯟꯁꯥꯡ ꯆꯥꯕ꯭ꯔꯥ ꯍꯥꯏꯕꯗꯣ ꯃꯣꯏꯅ ꯍꯥꯏ ꯅꯤ ꯀꯣ ꯎꯝ ꯌꯥꯝ ꯅꯨꯡꯁꯤ ꯁꯤꯗ ꯅꯪꯁꯦ ꯑꯥꯗ ꯌꯧꯈ꯭ꯔꯕꯒꯤ ꯑꯩꯈꯣꯏꯅꯗꯤ ꯑꯥꯗꯩ ꯌꯥꯎꯈ꯭ꯔꯦꯅꯦ ꯅꯪꯁꯤ ꯍꯣꯏ ꯍꯣꯏ ꯑꯣꯏꯔꯝꯒꯅꯤ ꯑꯣꯏꯔꯝꯒꯅꯤ ꯀꯔꯤ ꯇꯧꯁꯤꯔ ꯑꯩꯈꯣꯏꯒꯤ ꯄꯨꯟꯁꯤꯁꯦ ꯏ
ꯌꯨꯝꯗ ꯃꯤ ꯂꯩꯅꯤꯡꯉꯥꯏ ꯂꯩꯔꯤꯗꯤ ꯐꯕ ꯅꯠꯇꯦ ꯌꯨꯝꯁꯦ ꯑꯩꯈꯣꯏ ꯆꯠꯈ꯭ꯔꯗꯤ ꯌꯨꯝ ꯌꯦꯡꯅꯤꯡꯉꯥꯏ ꯃꯤ ꯑꯃꯨꯛ ꯂꯩꯇꯕ ꯑꯗꯨꯗ ꯌꯦꯟꯒꯨꯝꯕ ꯍꯨꯏꯒꯨꯝꯕ ꯂꯣꯏꯕꯅꯤꯅ ꯆꯥꯛ ꯏꯟꯁꯥꯡ ꯄꯤꯕꯗꯣ ꯐꯔꯛ ꯇꯥꯕ ꯑꯗꯨꯒꯨꯝꯕꯗꯣ ꯂꯩꯗ꯭ꯔꯗꯤ ꯄꯪꯆꯥꯥ ꯆꯠꯄ ꯌꯥꯕ ꯑꯗꯨꯒꯤ ꯑꯩꯈꯣꯏ ꯆꯠꯈ꯭ꯔꯗꯤ ꯍꯨꯏꯒꯨꯝꯕ ꯆꯥꯛꯇꯣ ꯄꯤꯅꯤꯡꯉꯥꯏ ꯂꯩꯇꯕꯒꯤ ꯐꯔꯛ ꯏꯇꯥ ꯇꯥꯕꯒꯤ
ꯍꯣꯏ ꯍꯣꯏ ꯃꯥꯅꯦ ꯃꯥꯅꯦ ꯀ ꯀꯥꯏꯂꯣ ꯍꯥ ꯅꯪꯁꯦ ꯀꯔꯤꯅꯣ ꯌꯥꯝ ꯐꯥꯏ ꯍꯥꯏꯕ ꯇꯥꯔꯦꯗ ꯃꯤꯅꯗꯤ ꯑꯇꯣꯞꯄꯒꯨꯝꯕꯗ ꯂꯨꯍꯣꯡ ꯔꯒꯀꯣ ꯃꯣꯏꯒꯤ ꯎꯝ ꯀꯔꯤꯅꯣ ꯃꯣꯏꯒꯤ ꯅꯨꯄꯥꯒꯨꯝꯕꯁꯦ
ꯑꯥ
ꯌꯥꯝ ꯐꯠꯇꯕ ꯂꯩꯕ ꯃꯣꯏꯕꯨꯁꯨ ꯌꯥꯝꯅ ꯅꯨꯡꯁꯤꯅ ꯇꯧꯕꯤꯗꯕ ꯃꯤ ꯌꯥꯝ ꯂꯩꯕꯅꯦ ꯑꯩꯈꯣꯏꯒꯤ ꯃꯤꯁꯦ ꯑꯗꯨ ꯑꯩꯅ ꯎꯝ ꯑꯥꯗ ꯂꯨꯍꯣꯡꯕ ꯈꯣꯏ ꯁꯤꯡꯕꯨ ꯑꯩꯅ ꯈꯟꯔꯒ ꯌꯥꯝ ꯅꯨꯡꯁꯤꯕ ꯅꯠꯇ꯭ꯔꯒ ꯑꯩꯒꯤ ꯋꯥꯔꯤꯠꯁꯨ ꯇꯥꯎꯕꯀꯣ ꯃꯣꯏꯕꯨ ꯈꯅ ꯅꯪ ꯅꯪꯕꯨꯗꯤ ꯁꯤꯒꯨꯝꯕ ꯂꯩꯇꯦ ꯑꯗꯨ ꯅꯪꯅ ꯑꯥꯗ ꯆꯠꯈ꯭ꯔꯁꯨ ꯀꯔꯤꯁꯨ ꯀꯥꯏꯗꯦ
ꯎꯝ ꯍꯣꯏ ꯑꯗꯨꯒꯨꯝꯕꯕꯨꯗꯤ ꯍꯥꯏꯒꯦ ꯍꯥꯏꯗꯤ ꯃꯥꯗꯤ ꯑꯗꯨꯝ ꯑꯗꯨꯒꯨꯝꯕ ꯇꯧꯗꯦꯕꯀꯣ ꯑꯗꯨꯒꯤ ꯑꯩꯗꯤ ꯑꯗꯨꯒꯤ ꯅꯨꯡꯉꯥꯏꯅ ꯂꯩꯕ ꯅꯠꯇ꯭ꯔꯒꯦ ꯑꯩꯗꯤ ꯑꯁꯦꯡꯕꯗꯤ ꯑꯩꯗꯤ ꯌꯨꯝ ꯌꯥꯝ ꯃꯤꯁ ꯇꯧꯒꯟꯕ ꯑꯗꯨꯝ ꯀꯥꯞꯀꯟꯕꯅꯦꯕꯀꯣ ꯑꯗꯣ ꯃꯥꯅ ꯑꯗꯨꯒꯨꯝꯕ ꯇꯧꯗꯕꯒꯤ ꯑꯗꯨꯝ ꯅꯨꯡꯉꯥꯏꯅ ꯂꯩꯕ ꯋꯥꯅꯤ
ꯍꯣꯏ ꯍꯣꯏ ꯑꯗꯨꯅꯤ ꯑꯗꯨꯅ ꯕꯦꯁꯅꯦ
ꯅꯣꯡ ꯑꯁꯤꯗꯤ ꯀꯔꯤ ꯃꯊꯦꯜ ꯇꯧꯕꯅꯣ
ꯎꯝ ꯁꯤ ꯑ ꯃꯦꯁ ꯑꯗꯨ ꯆꯨꯖꯥꯛꯇꯣ ꯊꯣꯡꯕ ꯑꯃ ꯑꯥ ꯃꯁꯔꯨꯝ ꯑꯃ ꯑꯉꯧꯕꯗꯣ
ꯎꯝ
ꯑꯥ ꯑꯗꯨ ꯊꯣꯡꯕ ꯑꯃ ꯄꯝꯀꯤꯝ ꯊꯣꯡꯕ ꯑꯃ ꯍꯥꯏꯔꯒ ꯊꯥꯡꯖꯤꯡ ꯃꯦꯠꯄ ꯑꯃꯅ ꯆꯥꯔꯦ
ꯑꯦ ꯀꯌꯥ ꯊꯣꯡꯕ꯭ꯔꯥꯀꯣ ꯅꯣꯏꯗꯤ
ꯅꯠꯇꯦ ꯑ ꯑꯩꯈꯣꯏ ꯎꯝ ꯑꯩꯈꯣꯏ ꯑ ꯕ꯭ꯔꯗꯔ ꯏꯟꯂꯣꯈꯣꯏꯒ ꯆꯥꯛ ꯆꯥꯃꯤꯟꯅꯩꯕꯀꯣ ꯑꯩꯈꯣꯏ ꯑ ꯑꯩꯈꯣꯏ ꯅꯨꯄꯥꯒꯤ ꯏꯃꯨꯡ ꯊꯣꯛꯄꯀꯣ ꯑꯃ ꯀꯣ
ꯎꯝ ꯎꯝ
ꯃꯣꯏꯒꯤ ꯔꯤꯂꯦꯇꯤꯞꯁ ꯑꯃ ꯂꯩꯌꯦ ꯌꯨꯝ ꯃꯅꯥꯛꯇ ꯑꯗꯣ ꯉꯁꯤꯁꯦ ꯑꯗꯨꯝ ꯄꯨꯟꯅ ꯆꯥꯈ꯭ꯔꯁꯦ ꯍꯥꯏꯅ ꯆꯥꯕ
ꯑꯥꯎ ꯑꯣ ꯅꯨꯡꯉꯥꯏꯅꯦ ꯑꯗꯨꯒꯨꯝꯕ ꯃꯇꯝꯁꯨ
ꯑꯥ ꯑꯗꯨꯝ ꯃꯣꯏꯁꯨ ꯃꯤ ꯑꯅꯤ ꯈꯛꯇ ꯂꯩꯕ ꯏꯕꯥꯅꯤꯁꯨ ꯑꯅꯤ ꯈꯛꯇ ꯂꯩꯕ ꯑꯗꯨꯒꯤ ꯎ ꯍꯧꯖꯤꯛ ꯑꯗꯨꯝ ꯖꯨꯒꯣꯏꯖꯥꯛꯁꯨ ꯊꯣꯡꯕ ꯂꯩꯕꯒꯤ ꯇꯦꯁ ꯇꯧꯕ ꯑꯣꯏꯅ ꯄꯨꯟꯅ ꯆꯥꯁꯦꯅ ꯆꯥꯕ
ꯑꯣ ꯅꯨꯡꯉꯥꯏꯔꯝꯅꯤꯍꯦ ꯑꯗꯨ ꯅꯪꯒꯤ ꯅꯪꯒꯤ ꯇꯥꯛꯁ ꯌꯥꯝ ꯂꯩꯔꯝꯒꯅꯤꯀꯣ ꯏꯕꯦꯝꯃ ꯅꯥꯗꯛ
ꯑ ꯑꯃ ꯍꯧꯖꯤꯛ ꯑꯃ ꯇꯧꯈ꯭ꯔꯗꯤ ꯑꯃ ꯋꯥꯠꯂꯤ ꯑ ꯎꯝ ꯑꯩꯒꯤꯗꯤ ꯍꯦꯛ ꯌꯥꯎ ꯌꯥꯎꯔꯒꯀꯣ
ꯎꯝ
ꯃꯉꯥ ꯍꯥꯟꯅ ꯄꯤꯕꯗꫭ ꯑꯗꯣ ꯑꯍꯨꯝ ꯈꯛꯇ ꯇꯧꯕ ꯐꯪꯉꯦ ꯑꯅꯤꯗꯤ ꯑ ꯐꯖꯅ ꯋꯥꯔꯤ ꯁꯥꯕ ꯐꯪꯗ꯭ꯔꯤꯉꯩꯗ ꯑꯗꯨꯝ ꯇꯠꯈ꯭ꯔꯦ ꯑ ꯂꯩꯇꯦ
ꯑꯣ ꯑꯗꯨ ꯅꯪꯒꯤꯗꯣ ꯀꯔꯤꯅꯣ ꯑ ꯅꯨꯃꯤꯠꯇ ꯄꯤꯕ ꯉꯛꯇ ꯇꯧꯒꯅꯨ ꯌꯥꯝ ꯌꯥꯝ ꯇꯧꯋꫭ
ꯑꯥ
ꯌꯥꯝ ꯌꯥꯝ ꯇꯧꯕ ꯌꯥꯕꯅꯦ ꯅꯪ ꯒꯦꯠ ꯃꯣꯔ ꯇꯥꯛꯁ ꯍꯥꯏꯔꯒ ꯀꯣ
ꯑꫭ ꯑꯗꯨꯃꯥꯏ ꯇꯧꯕ ꯌꯥꯕ꯭ꯔꯣ
ꯍꯣꯏꯅꯦ ꯌꯥꯝ
ꯑꯣ ꯑꯩꯗꯤ ꯌꯥꯝ ꯌꯥꯝꯁꯨ ꯇꯧꯍꯧꯗ꯭ꯔꯦ ꯑꯗꯨꯒ ꯑ ꯀꯩꯅꫭ ꯇꯧꯗ꯭ꯔꯦ ꯍꯥꯍꯣꯏ
ꯑꯍ ꯍꫭꯏ